ꯇꯥꯕꯔ ꯇꯥꯔꯦ
ꯍꯂꯣ ꯍꯜꯂꯣ
ꯇꯔꯕ꯭ꯔꯣ ꯍꯜꯂꯣ
ꯇꯥꯗꯕꯩꯅꯦ ꯇꯥꯏꯅꯦ ꯀꯔꯤꯒꯤꯔ ꯑꯣ ꯇꯥꯏꯌꯦ
ꯎꯝ
ꯍꯜꯂꯣ
ꯃꯥꯂꯦꯗ ꯔꯦꯕꯣ ꯉꯝꯕ ꯇꯥꯗ꯭ꯔꯤꯔꯤꯕꯣ
ꯇꯑꯦ ꯑꯩꯗꯤ
ꯀꯩꯖꯅ ꯁꯔꯨ ꯐꯎ
ꯑ ꯀꯩꯅꯣ ꯆꯥꯏ ꯆꯤꯛꯟ ꯆꯥꯏ
ꯆꯤꯀꯟ
ꯁꯒꯦꯦꯝ ꯆꯑ
ꯁꯤꯀꯤꯦꯝ
ꯑꯥ ꯅꯪꯁꯥꯏꯇ ꯍꯥꯏ꯭ꯔꯣ
ꯉꯁꯥꯏꯒꯤꯗ ꯇꯥꯗꯕ
ꯑꯩꯗꯤ ꯇꯥꯏꯅ ꯅꯣꯏꯅꯦ ꯋꯥ ꯋꯥꯅꯔ ꯑꯩꯒꯤꯅꯦ ꯋꯥꯡꯅꯔꯣ
ꯑꯩꯒꯤ ꯅꯦꯔꯣꯛꯗꯤ ꯅꯨꯡꯉꯥꯏ
ꯑꯩꯒꯤꯁꯨ ꯅꯨꯡꯉꯥꯏ ꯑꯗꯨ ꯀꯔꯤꯒꯤ ꯇꯥꯗꯕ ꯑꯩꯅ ꯇꯥꯔꯒ ꯅꯪꯅ ꯇꯥꯗꯕ
ꯑꯗꯣ ꯍꯣꯏꯅꯦ ꯍꯣꯏꯅꯦ ꯍꯧꯖꯤꯛꯇꯤ ꯇꯥꯔꯦꯕ ꯅꯠꯇ꯭ꯔꯣ
ꯍꯥ
ꯑꯉꯥꯡꯗꯣ ꯑꯉꯥꯡꯗꯣ ꯅꯨꯡꯉꯥꯏꯔꯤꯕꯣ
ꯑꯉꯥꯡꯔꯣ ꯐꯖꯅ ꯇꯨꯝꯃꯤ ꯍꯧꯖꯤꯛꯇꯤ
ꯑ ꯆꯥꯛ ꯆꯥꯛ ꯆꯥꯕ ꯍꯧꯗ꯭ꯔꯤꯀꯣ ꯑꯉꯥꯡꯗꯣ ꯆꯥꯛ ꯆꯥꯕ ꯍꯧꯗ꯭ꯔꯤꯀꯣ ꯍꯜꯂꯣ ꯍꯜꯂꯣ ꯍ ꯍꯥꯎꯔꯔꯕꯣ ꯍꯜꯂꯣ ꯃꯦꯗꯥꯝꯖꯤ ꯑꯉꯥꯡꯗꯨ ꯆꯥꯛ ꯆꯥꯛ